ꯑꯣ ꯇꯥꯕꯁ ꯇꯤꯕꯤ
ꯑꯁ ꯅꯦꯋꯥꯛꯁꯦ ꯑꯩꯈꯣꯏ ꯑꯅꯤꯕꯨ ꯎꯠꯁꯤꯠꯇꯔꯦꯅꯦ
ꯌꯥꯗ꯭ꯔꯦ
ꯇꯥꯕ꯭ꯔꯥ ꯍꯣꯏ ꯅꯣꯏ ꯏꯔꯣꯝꯗ ꯅꯦꯠꯋꯥꯛ ꯈꯔ ꯅꯨꯡꯉꯥꯏꯇꯕ ꯃꯥꯜꯂꯦ ꯑꯅꯤ ꯍꯧꯕꯗ ꯃꯥꯁꯦ ꯈꯔ ꯈꯔ ꯅꯤꯉꯥꯏ ꯇꯧꯋꯦ
ꯑꯥ ꯃꯨꯈ꯭ꯔꯦ ꯑꯩꯈꯣꯏ ꯅꯪꯗꯣ ꯑꯁ ꯀꯩꯁꯨ ꯇꯧꯗꯦ ꯍꯧꯖꯤꯛꯇꯤ ꯆꯥꯛ
ꯆꯥꯛ ꯊꯣꯡꯒꯅꯤ ꯍꯣꯏ ꯅꯪꯗꯤ ꯆꯥꯛ ꯊꯣꯡꯉꯗꯤ ꯍꯦ
ꯆꯥꯛ ꯊꯣꯡꯕꯗꯣ ꯉꯜꯂꯦ ꯍꯥꯏꯕ ꯍꯣꯏ
ꯍꯣꯏ ꯍꯣꯏ ꯉꯜꯂꯦ ꯉꯜꯂꯦ ꯊꫭꯡꯒꯤꯅꯨ ꯎꯝ ꯍꯧꯖꯤꯛ ꯊꯣꯡꯉꯗꯤ ꯍꯣꯔꯦꯟ ꯆꯥꯕ ꯌꯥꯔꯣꯏꯌꯦ
ꯑꯣ
ꯅꯠ ꯀꯔꯤ ꯃꯊꯦꯜ ꯇꯧꯗꯣꯏꯅꯣ
ꯊꯔꯣꯏ ꯊꯔꯣꯏ ꯊꯣꯡꯅꯤ ꯉꯁꯤꯗꯤ
ꯑꯁ ꯆꯥꯅꯤꯡꯉꯦꯍꯦ ꯆꯝꯅ ꯊꯣꯡꯗꯣꯏꯔꯣ ꯅꯠꯇ꯭ꯔꯒ ꯀꯃꯥꯏ ꯇꯧꯗꯣꯏꯅꯣ
ꯈꯪꯗꯦ ꯊꯣꯡꯕ ꯃꯇꯝꯗ ꯌꯦꯡꯉ ꯇꯧꯁꯤ ꯏꯔꯣꯟ ꯇꯧꯁꯤꯔ ꯑꯩꯅ ꯏꯔꯣꯝꯕ ꯆꯥꯅꯤꯡꯕ
ꯑꯩ ꯏꯔꯣꯟꯕꯗꯤ ꯄꯥꯝꯃꯨꯋꯦ ꯀꯔꯤ ꯑꯩꯗꯤ ꯊꯔꯣꯏꯒꯨꯝꯕ ꯁꯤꯃꯨꯛ ꯍꯥꯎꯕꯗ ꯀꯃꯥꯏꯟ ꯏꯔꯣꯟꯗꯣꯏꯅꯣ
ꯑꯁ ꯏꯔꯣꯝꯕꯅ ꯑꯗꯨꯝ ꯍꯥꯎꯋꯦ ꯑꯩꯗꯤ
ꯍꯥꯎꯕꯕꯨꯗꯤ ꯍꯥꯎꯋꯦꯗꯨ ꯄꯥꯝꯃꯨ ꯌꯦꯕ ꯑꯦꯟꯁꯥꯡ ꯈꯔ ꯆꯝꯊꯣꯡ ꯊꯣꯡꯉꯒ ꯁꯥ ꯃꯔꯣꯏꯗꯣ
ꯎꯝ
ꯄꯥꯝꯕꯤ ꯃꯥꯒꯤ ꯇꯤꯡꯈꯪ ꯂꯩꯕ ꯄꯥꯝꯕꯤꯗꯣ
ꯑꯥ ꯈꯪꯉꯦ
ꯑꯗꯨ ꯍꯥꯞꯄꯗꯤ ꯌꯥꯝ ꯍꯥꯎꯕꯅꯦꯕ ꯆꯥꯅꯤꯡꯉꯦ
ꯑꯗꯨꯗꯤ ꯑꯩꯅ ꯑꯩꯈꯣꯏ ꯎꯝ ꯀꯩꯅꯣ ꯑꯩꯈꯣꯏ ꯌꯨꯝꯃꯅꯥꯛꯇ ꯑꯗꯨꯝ ꯂꯩꯕꯒꯤ ꯄꯨꯔꯛꯈ꯭ꯔꯦ ꯑꯗꯨꯗꯤ ꯌꯥꯝ ꯂꯩ
ꯎꯝ ꯗꯨ
ꯁꯥꯃꯔꯣꯢꯗꫭ ꯎꯝ ꯑꯦꯟꯁꯥꯡ ꯂꯩꯇ꯭ꯔꯗꯤ ꯊꯣꯡꯅꯤꯗ ꯏꯟꯁꯥꯡ ꯂꯩꯔꯗꯤ ꯏꯔꯣꯝꯕꯁꯨ ꯍꯥꯎꯋꯦꯅ
ꯍꯣꯏ ꯑꯗꯨꯕꯨꯗꯤ
ꯐꯖꯅ ꯊꯣꯡꯕꯤꯌꯣ ꯊꯣꯡꯕꯤꯌꯣ ꯂꯥꯛꯇꯕ ꯀꯨꯏꯃꯜꯂꯒ ꯂꯥꯑꯒ ꯊꯤꯅ ꯊꯣꯡꯕꯤꯔꯗꯤ ꯅꯪ
ꯆꯣꯞꯆꯅꯤꯀꯣ
ꯁꯥꯗ꯭ꯔꯣ
ꯑꯁ ꯂꯩꯕ ꯅꯨꯉꯥꯏꯔꯦꯗ ꯑꯁꯤꯗꯗꯤ ꯁꯥꯗ꯭ꯔꯦ
ꯑ ꯁꯥꯏꯌꯦ ꯁꯤ ꯁꯤꯗꯗꯤ ꯁꯥꯕꯒꯤ ꯍꯩꯅꯗꯕꯗꯣ ꯑꯣ ꯁꯤꯗꯤ ꯌꯥꯝ ꯁꯥꯏꯌꯦꯕ
ꯑꯣ
ꯇꯟꯕꯒ ꯁꯥꯕꯒ
ꯍꯣꯏ ꯌꯥꯝꯃꯦꯕ ꯋꯥꯏꯅꯦ ꯑꯁ ꯃꯄꯥꯟ ꯊꯣꯑꯗꯤ ꯑꯩꯈꯣꯏꯗꯣ ꯑꯥꯗ ꯂꯩꯕ ꯃꯇꯝꯗ
ꯑꯥ ꯃꯄꯥꯟ ꯊꯣꯛꯄ ꯉꯝꯗꯦꯀꯣ
ꯎꯝ
ꯑꯒꯣꯏ ꯏꯆꯦꯒ ꯈꯣꯏꯅꯤ ꯅꯛꯄ ꯍꯣꯁꯄꯤꯇꯥꯜ ꯑꯃ ꯆꯠꯂꯦ ꯍꯥꯏꯕꯗꯣ ꯊꯕꯛ ꯑꯃ ꯆꯠꯂꯦ ꯍꯥꯏꯕꯗꯣ ꯑꯗꯨꯁꯨ ꯁꯥ ꯑꯗꯨ ꯅꯨꯃꯤꯠꯇꯣ ꯈꯨꯠ ꯁꯥꯗꯨꯗꯤ ꯎꯄꯥꯏ ꯂꯩꯇꯦꯍꯦ
ꯑꯁ ꯑꯗꯨ ꯅꯨꯃꯤꯠꯇꯣ ꯑꯩ ꯊꯣꯛꯄꯒꯤ ꯑꯗꯨꯝ ꯌꯨꯝ ꯍꯜꯂꯛꯄꯗ ꯑꯩ ꯅꯥꯏꯌꯦꯅꯦ
ꯁꯥꯃꯟꯕꯒꯤ ꯇꯧꯕꯅꯦ ꯍꯣꯢ ꯁꯃꯜꯂꯗꯤ ꯅꯥꯒꯦ ꯇꯧꯕꯅꯦ
ꯆꯥꯛ ꯊꯣꯡꯅꯤꯉꯦ ꯇꯧꯔꯒ ꯑꯁ ꯑꯩ ꯉꯝꯗ꯭ꯔꯦ ꯍꯥꯏꯅ ꯏꯇꯩꯅ ꯊꯣꯡꯕꯤꯕꯅꯦ
ꯑ
ꯑꯩꯅ ꯑꯩ ꯉꯝꯗ꯭ꯔꯦ ꯉꯁꯤ ꯅꯪ ꯊꯣꯡꯔꯣ ꯍꯥꯏꯕ
ꯍꯣꯏ ꯉꯝꯗꯤ ꯉꯝꯗꯦ
ꯑꯗꯨ ꯅꯨꯃꯤꯠꯇꯨꯖꯨ ꯃꯥꯅ ꯑꯣꯛꯁꯥ ꯑꯀꯪꯕꯗꯣꯠ ꯊꯣꯡꯕꯤꯕꯀꯣ ꯆꯥꯗꯤ ꯆꯥꯅꯤꯡꯕꯠ ꯗꯣ ꯑꯁ ꯆꯥꯛꯗꯣ ꯆꯪꯉꯣ ꯌꯥꯗ꯭ꯔꯦꯅꯦ
ꯇꯧꯕꯅꯦ ꯅꯣꯏꯁꯨ ꯐ꯭ꯔꯤꯖꯀꯨꯝꯕ ꯂꯩꯗ꯭ꯔꯗꯤ ꯋꯥꯗꯤ ꯋꯥꯔꯝꯅꯤ
ꯎꯝ ꯐꯤꯁꯒꯨꯝꯕ ꯂꯩꯇ꯭ꯔꯤ ꯑꯗꯨꯝ ꯃꯣꯏ ꯌꯨꯝ ꯃꯄꯨꯅꯗꯤ ꯂꯩꯕꯁꯁꯤꯡꯒꯤ ꯐ꯭ꯔꯤꯖ ꯑꯃꯗꯤ ꯄꯤꯌꯦꯕ
ꯍꯣꯢ
ꯑꯗꯨꯗꯗꯤ ꯃꯣꯏ ꯍꯤꯗꯥꯛꯗꯣ ꯐ꯭ꯔꯤꯖꯇ ꯊꯝꯕ ꯍꯤꯗ ꯗꯥꯛꯗꯣ ꯑꯗꯨꯝ ꯊꯝꯈ꯭ꯔꯦꯕ ꯏꯟꯁꯥꯡꯒꯨꯝꯕꯗꯤ ꯊꯝꯕ ꯌꯥꯗ꯭ꯔꯦ ꯍꯥꯏꯅꯀꯣ
ꯍꯣꯏ ꯏꯟꯁꯥꯡꯒꯨꯝꯕ ꯁꯥꯒꯨꯝꯕꯗꯤ ꯐ꯭ꯔꯤꯖꯇ ꯍꯥꯞꯄꯒ ꯍꯌꯦꯡ ꯑꯌꯨꯛ ꯆꯥꯕꯗꯣ
ꯍꯣꯏ
ꯇꯨꯝ ꯑꯗꯨꯅ ꯍꯦꯟꯅ ꯍꯥꯎꯕꯅꯦꯕ ꯈꯨꯗꯛꯇ ꯆꯥꯗꯕꯤꯗꯀꯣ
ꯎꯝ
ꯑꯩꯗꯤ ꯉꯥꯒꯨꯝꯕꯁꯦ ꯉꯁꯤ ꯊꯣꯡꯉꯅꯤꯅ ꯑꯗꯨ ꯍꯌꯦꯡ ꯆꯥꯕ ꯅ ꯍꯦꯟꯅ ꯍꯥꯎꯋꯦꯕꯣ ꯑꯩꯗꯤ
ꯍꯣꯏꯅꯦ ꯑꯗꯨ ꯐ꯭ꯔꯤꯖꯇ ꯊꯝꯔꯒꯀꯣ
ꯍꯣꯢ
ꯑꯦ ꯂꯧꯊꯣꯛꯄꯗꯣ ꯑꯗꯨꯝ ꯍꯥꯎꯋꯦ ꯑꯩꯁꯨ ꯑꯗꯨꯝ ꯆꯥꯕꯅꯦ ꯑꯗꯨ ꯑꯗꯨꯗꯤ ꯅꯨꯡꯗꯥꯡ ꯊꯣꯡꯔꯗꯤ ꯑꯗꯨꯝ ꯅꯨꯡꯗꯥꯡꯗ ꯂꯣꯏꯁꯤꯟꯅꯔꯁꯦ ꯍꯥꯏꯅ ꯑꯩꯈꯣꯏꯅꯤꯗ ꯑꯗꯨꯝ ꯇꯧꯕꯅꯦ
ꯑꯥꯗꯔꯣ
ꯑ ꯑꯥꯗ ꯂꯩꯔꯒ
ꯑꯗꯨꯗꯤ ꯅꯣꯏꯗꯤ ꯈꯤꯇꯪ ꯈꯤꯇꯪ ꯂꯩꯔꯝꯃꯅꯤ ꯂꯩꯕ ꯀꯥꯟꯗ
ꯑꯥ ꯆꯥꯃꯒꯤ ꯆꯥꯝꯃ ꯀꯨꯟꯒꯤ ꯑꯥ ꯄꯋꯥ ꯂꯩꯔꯤꯅꯦ
ꯑꯗꯨꯕꯨꯀꯣ ꯏꯟꯁꯥꯡꯒꯨꯝꯕꯁꯦꯀꯣ
ꯑꯗꯨꯒꯨꯝꯕꯁꯨ ꯆꯥꯕ ꯉꯝꯗꯦꯅꯦ
ꯑꯗꯨꯅꯦ ꯈꯤꯇꯪ ꯊꯣꯡꯕꯖꯦ ꯍꯥꯎꯗꯤ ꯍꯥꯎꯗꯕꯅꯦ ꯃꯍꯥꯎ ꯌꯥꯝ ꯋꯥꯠꯄꯅꯦ
ꯎꯝ
ꯌꯥꯝꯅ ꯊꯣꯡꯕꯅ ꯃꯔꯣꯏꯒꯨꯝꯕꯁꯨ ꯐꯥ ꯊꯥꯛꯄꯗꯣ ꯌꯥꯝ ꯅꯨꯡꯉꯥꯏꯌꯦꯕ ꯈꯤꯇꯪꯁꯦ ꯃꯔꯣꯏ ꯃꯔꯥꯡ ꯊꯥꯛꯄꯁꯨ ꯋꯥꯕꯅꯦꯕ
ꯀꯩꯅꯣ ꯑꯥꯗ ꯂꯩꯕ ꯀꯩꯅꯣ ꯃꯔꯣꯛꯒꯨꯝꯕꯁꯨ ꯍꯥꯎꯇꯦꯅꯦ
ꯍꯣꯏ ꯍꯥꯎꯕꯗꯣ ꯍꯥꯎꯋꯦ ꯁꯥꯕꯒꯤ ꯃꯍꯥꯎ ꯂꯩꯇꯕ ꯑꯃ ꯑꯣꯏꯕꯅꯦ
ꯎꯝ ꯃꯍꯥꯎ ꯂꯩꯇꯦ
ꯁꯥꯗꯤ ꯁꯥꯕ ꯃꯍꯥꯎꯗꯣ ꯏꯌꯧ ꯌꯧꯗꯕ ꯑꯃ ꯂꯩꯌꯦ
ꯑꯍꯣ ꯁꯥꯗꯤ ꯁꯥꯕꯀꯣ ꯑꯩꯗꯣ ꯁꯥꯗꯕ꯭ꯔꯥ ꯍꯥꯏꯅ ꯎꯝ ꯃꯉꯥꯒꯨꯝꯕ ꯏꯟꯁꯥꯡꯗ ꯂꯧ ꯊꯝꯃꯦꯕꯀꯣ ꯑꯗꯣ ꯑꯁ ꯆꯥꯕ ꯌꯥꯗ꯭ꯔꯦꯅꯦ
ꯑꯗꯨꯗꯤ ꯅꯪꯁꯨ ꯍꯦꯟꯃꯟꯗ꯭ꯔꯣ
ꯑꯩꯈꯣꯏ ꯇꯝꯄꯥꯛꯗ ꯑꯠ ꯆꯥꯕ ꯀꯥꯟꯗꯗꯤ ꯑꯗꯨꯒꯨꯝꯕꯁꯦ ꯁꯥꯗꯦꯗꯅ ꯌꯥꯝ ꯊꯝꯔꯁꯨ
ꯑꯗꯨ ꯑꯣꯏꯔꯁꯨ ꯅꯪꯁꯨ ꯃꯉꯥ ꯍꯥꯏꯕꯗꯤ ꯍꯦꯟꯃꯜꯂꯦꯍꯦ
ꯀꯥꯡꯁꯣꯏ ꯊꯣꯡꯒꯦ ꯍꯥꯏꯅ ꯑꯩꯅ ꯑꯗꯨꯝ ꯃꯉꯥ ꯊꯝꯕꯀꯣ ꯍꯥꯞꯄꯀꯣ ꯑ
ꯑꯁ ꯁꯤꯅꯔꯅꯤ ꯆꯥꯕꯗꯤ ꯌꯥꯔ ꯔꯝꯃꯔꯣꯢꯀꯣ ꯅꯪꯒꯤꯗꯣ ꯌꯥꯕꯨ ꯌꯥ
ꯎꯝ ꯑꯁ ꯑꯩꯅ ꯈꯔ ꯇꯦꯁ ꯇꯧꯕꯗꯀꯣ ꯁꯥꯃꯟꯕꯒꯤ ꯑꯗꯨꯝ ꯂꯧꯊꯣꯛꯈ꯭ꯔꯦ ꯑꯩꯅ
ꯑꯩꯈꯣꯏꯗꯤ ꯎꯝ ꯁꯨꯝꯅ ꯁꯨꯝ ꯃꯣꯔꯣꯛ ꯃꯦꯠꯄꯗꯁꯨ ꯑꯣꯏꯔꯣ ꯃꯣꯔꯣꯛ ꯑꯇꯦꯛꯄ ꯑꯣꯏꯔꯣ ꯑꯅꯤ ꯇꯦ ꯃꯣꯔꯣꯛ ꯑ ꯃꯣꯔꯣꯛ ꯑꯇꯦꯛꯄ ꯅꯠꯇꯕ ꯃꯣꯔꯣꯛ ꯃꯔꯣꯛ ꯑꯁꯦꯡꯕꯗꯣ ꯑꯗꯨꯁꯨ ꯇꯪꯈꯥꯏ ꯈ ꯍꯥꯞꯄꯦꯕꯀꯣ ꯑꯇꯦꯛ ꯑꯗꯨꯅ ꯏꯟꯁꯥꯡꯗ ꯍꯥꯞꯄꯗꯤ ꯑꯅꯤꯒꯨꯝꯕ ꯑꯅꯤꯒꯨꯝꯕꯁꯨ ꯁꯥꯏꯌꯦꯕ
ꯅꯠꯇꯦ ꯑꯠ ꯃꯔꯣꯛ ꯑꯇꯦꯛꯄꯗꯨꯅꯦ ꯑꯩꯅ ꯍꯥꯞꯄꯗꯣ
ꯑꯗꯨꯁꯨ ꯁꯥꯏꯌꯦꯕ ꯑꯅꯤꯒꯨꯝꯕ ꯍꯥꯞꯄꯁꯨ
ꯍꯣꯏ ꯑꯗꯨꯁꯨ ꯌꯥꯝ ꯁꯥꯏꯌꯦ ꯆꯥꯕ ꯌꯥꯝ ꯅꯨꯡꯉꯥꯏꯇꯦꯀꯣ
ꯅꯪ ꯃꯥꯏ ꯃꯉꯥ ꯅꯣꯏ ꯑꯗꯨ ꯅꯝꯇꯣ ꯆꯥꯕ꯭ꯔꯣ
ꯆꯥꯗꯦ
ꯑꯗꯨ ꯆꯥꯗꯕꯒꯤꯅꯦ ꯑꯈꯣꯏꯁꯨ ꯖꯅꯝꯗꯣ ꯆꯥꯗꯦꯕ ꯑꯗꯨ ꯃꯥꯒꯤ ꯈꯨꯁꯥꯗꯣ ꯀꯩꯅꯣꯝꯃ ꯇꯧꯕꯅꯦꯕ ꯃꯍꯥꯎ ꯒ꯭ꯌꯥꯟ ꯏꯇꯥ
ꯑꯥ ꯃꯍꯥꯎ ꯂꯩꯇꯦ ꯃꯣꯏꯒꯤ ꯃꯔꯣꯛꯗꯣ ꯈꯣꯏ ꯆꯤꯡꯒꯤꯗꯤ ꯈꯔ ꯃꯥꯒꯤ ꯃꯅꯝꯁꯨ ꯌꯥꯝ ꯅꯨꯡꯉꯥꯏꯌꯦ ꯆꯥꯕ ꯆꯥꯅꯤꯡꯕ ꯊꯣꯛꯑꯦꯅꯀꯣ
ꯍꯣꯏ
ꯑꯁ ꯑꯗꯨꯒꯤ ꯑꯗꯨꯗ ꯂꯥꯏꯕꯒꯣꯏꯗꯨꯗꯤ
ꯃꯣꯏꯒꯤ ꯇꯣꯔꯣꯕꯣꯠꯇꯣ ꯈꯪꯉꯦꯀꯣ
ꯎꯝ
ꯃꯣꯏꯒꯤ ꯇꯣꯔꯣꯕꯣꯠꯇꯣ ꯅꯪ ꯂꯩꯔꯒꯗꯤ ꯆꯥꯔꯨꯔꯅꯨꯀꯣ ꯅꯍꯥꯟ ꯏꯆꯦ ꯈꯣꯏꯅꯤ ꯑ ꯆꯤꯡꯒꯤ ꯌꯤꯟꯁꯥꯡ ꯌꯣꯟꯐꯝꯗꯒꯤ ꯇꯣꯔꯕꯣꯠꯅꯦ ꯍꯥꯏꯅ ꯄꯨꯔꯛꯑꯦꯕꯀꯣ
ꯎꯝ
ꯄꯨꯡ ꯑꯃ ꯄꯨꯡ ꯑꯃ ꯌꯧꯔꯝꯗꯥꯏꯐꯥꯎ ꯊꯣꯡꯉꯦꯕ
ꯑꯣ
ꯑꯗꯨꯐꯥꯎ ꯃꯨꯜꯂꯣ ꯌꯥꯗꯕꯅꯤꯅꯦ
ꯀ꯭ꯔꯤ ꯇꯧꯕꯒꯤꯔꯥ
ꯈꯪꯗꯦ ꯑꯩ ꯉꯛꯈ꯭ꯔꯕꯅꯦ ꯑꯗꯨ ꯒ꯭ꯌꯥꯁ ꯂꯣꯏ ꯃꯥꯡꯕ ꯇꯥꯔꯦ ꯍꯥꯏꯅꯉꯣ ꯅꯠꯇ꯭ꯔꯣ ꯁꯥ ꯊꯣꯡꯕ ꯈꯣꯠꯄꯗꯤ ꯈꯔ ꯄꯛꯑꯦꯀꯣ
ꯎꯝ
ꯄꯨꯡ ꯑꯃ ꯃꯨꯟꯗꯕ ꯑꯗꯨ ꯑꯗꯨꯒꯤ ꯇꯣꯔꯕꯣꯠꯀꯤ ꯏꯟꯁꯥꯡꯗꯣ ꯑꯩꯅ ꯁꯥ ꯀꯥꯡ ꯍꯥꯞ ꯕꯦꯕ ꯁꯥꯀꯪ ꯈꯨꯄꯥ ꯃꯨꯗꯣ ꯍꯥꯎꯇ꯭ꯔꯕꯅꯤꯅ ꯁꯥꯀꯪ ꯗꯨ ꯄꯥꯃꯨꯌꯦꯕ ꯑꯩ ꯇ꯭ꯔꯣꯕꯣꯠꯇꯤ ꯆꯤꯡ ꯔꯣꯝꯗꯗꯤ ꯇꯣꯔꯕꯣꯠꯇꯣ ꯁꯥꯀꯪ ꯑꯍꯨꯝ ꯃꯔꯤ ꯍꯥꯞꯄꯗꯤ ꯌꯥꯝ ꯍꯥꯎꯔꯕꯅꯦꯕꯀꯣ
ꯑꯪ
ꯕꯦꯔꯥꯅꯤ ꯅꯪ ꯑꯃꯨꯛ ꯆꯪꯒꯦꯗꯤ ꯍꯥꯏꯗꯤ ꯍꯥꯏꯔꯛꯑꯣꯍꯦ ꯉꯥꯔꯤ ꯄꯨꯔꯥꯛꯅꯤꯉꯥꯏ
ꯍꯣꯏ ꯍꯥꯏꯔꯛꯀꯦꯅꯦ
ꯑꯩꯅ ꯑꯃꯨꯛ ꯆꯪꯒꯦ ꯍꯥꯏꯗꯤ ꯈꯣꯏꯅꯤ ꯈꯣꯏꯅꯤ ꯉꯥꯔꯤ ꯄꯨꯔꯛꯑꯣꯕ ꯀꯥꯎꯒꯅꯤꯕ ꯑꯩ ꯄꯩꯁꯥ ꯊꯥꯔꯛ ꯀꯅꯦꯕꯀꯣ
ꯑꯗꯣ ꯑ ꯅꯪ ꯑꯗꯨꯒꯨꯝꯕ ꯆꯥꯅꯤꯡꯔꯗꯤꯀꯣ ꯀꯩꯅꯣ ꯏꯕꯣꯛ ꯑꯃ ꯂꯩꯕꯅꯦ ꯑꯩꯈꯣꯏ ꯇꯝꯄꯥꯛꯇꯒꯤ ꯃꯥ ꯃꯥꯒꯤ ꯄꯣꯠꯆꯩ ꯑꯗꯨꯝ ꯊꯥꯔꯛꯄꯅꯦ
ꯅꯣꯡꯃꯥꯏꯤꯡ ꯅꯨꯃꯤꯠꯇ ꯀꯣ ꯏꯟꯁꯥꯡ ꯅꯥꯄꯤꯒꯨꯝꯕ ꯑꯗꯨꯝ ꯊꯥꯔꯥꯛꯑꯦ ꯍꯥꯏꯌꯦ ꯃꯥꯗꯣ
ꯑꯣ
ꯑꯗꯣ ꯑꯩꯈꯣꯏ ꯚꯔꯥ ꯂꯩꯃꯤꯟꯅꯕꯗ ꯃꯥꯅ ꯑꯃꯨꯛꯀ ꯌꯣꯟꯕꯅꯤꯅꯦ
ꯑꯣ
ꯈꯪꯗꯦ ꯊꯥꯡꯖꯤꯡꯒꯨꯝꯕ ꯀꯩꯅꯣ ꯎꯝ ꯑꯈꯣꯏꯅ ꯆꯥꯅꯤꯡꯕ ꯑꯣꯗ꯭ꯔ ꯇꯧꯔꯗꯤ ꯑꯗꯨꯝ ꯊꯥꯔꯥꯛꯑꯦꯕ
ꯑꯣ ꯑꯗꯨ ꯉꯥꯔꯤꯗꯨꯗꯤ ꯉꯥꯔꯤ ꯍꯥꯏꯕꯗꯤ ꯆꯥꯅꯤ ꯆꯥꯅꯤ ꯄꯤꯕꯗꯣ ꯍꯥꯎꯕꯗꯣ ꯑꯥ ꯇꯝꯄꯥꯛꯇꯁꯨ ꯉꯥꯔꯤ ꯃꯈꯟ ꯃꯈꯜ ꯂꯩꯌꯦꯅ ꯑꯗꯨ ꯑꯈꯣꯏꯗꯤ ꯏꯟꯁꯥꯡꯗ ꯊꯥꯛꯀꯗꯕꯅꯤꯅ ꯉꯥꯔꯤ ꯍꯥꯎꯇ꯭ꯔꯗꯤ ꯎꯄꯥꯏ ꯂꯩꯇꯦꯕ
ꯍꯣꯏꯅꯦ
ꯁ꯭ꯋꯥꯏꯗꯤ ꯁꯥ ꯀꯪꯒꯦ ꯍꯥꯏꯅ ꯀꯪꯉꯁꯨ ꯀꯪꯐꯝ ꯂꯩꯇꯦꯅ ꯐ꯭ꯔꯤꯖꯇꯁꯨ ꯀꯪꯕ ꯌꯥꯕ ꯅꯠꯇꯦ
ꯑꯁ ꯑꯩꯈꯣꯏꯗꯤ ꯑꯥꯗꯀꯣ ꯃꯄꯥꯟꯗ ꯃꯥꯏ ꯇꯧꯔꯒ ꯇꯧꯋꯦ
ꯑꯣ ꯁꯥ ꯑꯗꯨꯝ ꯀꯪꯕ꯭ꯔꯣ
ꯎꯝ ꯉꯥꯒꯨꯝꯕ ꯑꯗꯨꯝ
ꯍꯥꯥ
ꯀꯪꯔꯒ ꯂꯩꯕꯅꯦ
ꯍꯩ ꯁꯤꯃꯨꯛ ꯁꯥꯕꯗ ꯃꯄꯥꯟꯗ ꯃꯩ ꯇꯧꯕ
ꯑꯣ ꯅꯨꯡꯗꯥꯡ ꯇꯧꯔꯗꯤ ꯃꯣꯏ ꯚꯔꯥ ꯂꯩꯃꯤꯟꯅꯕ ꯅꯨꯄꯥꯁꯤꯡꯗꯣ ꯑꯗꯨꯝ ꯇꯧꯕꯅꯦ ꯃꯣꯏꯒꯤ ꯃꯣꯏ ꯌꯨꯝ ꯌꯨꯝꯒꯤ
ꯑꯗꯨꯗꯤ ꯌꯥꯝ ꯅꯨꯡꯉꯥꯏꯕꯔꯣ ꯑꯃꯔꯣꯝꯗ ꯍꯥꯏꯗꯤ ꯌꯥꯝ ꯅꯨꯡꯉꯥꯏꯌꯦꯅꯦ
ꯎꯝ
ꯅꯥꯇꯣꯟꯖꯦ ꯐꯨꯡꯒꯠꯂꯦꯗ ꯑꯩꯗꯤ ꯀꯃꯥꯏꯟ ꯇꯧꯕꯅꯣ ꯑꯩꯅ ꯐꯦꯟ ꯊꯥꯗ꯭ꯔꯁꯨ
ꯀꯨꯝꯃꯁꯨ ꯌꯥꯝ ꯊꯥꯕꯅꯦ ꯁꯧꯒꯔꯤꯒꯨꯝꯕꯗ ꯑꯥ
ꯑꯣ ꯂꯩꯗ꯭ꯔꯦ ꯑꯗꯨꯗꯤ
ꯑꯥ
ꯁꯧꯒ꯭ꯔꯤ ꯑꯉꯥꯡꯕ ꯖꯥꯠꯇꯨꯔꯥ ꯅꯠꯇ꯭ꯔꯒ ꯑꯪ ꯀꯩꯅꯣꯗꯨꯔꯣ
ꯑꯉꯥꯡꯕ ꯖꯥꯠ ꯅꯠꯇꯦ
ꯑꯩꯗꯤ ꯑꯉꯥꯡꯕ ꯅꯠꯇ꯭ꯔꯗꯤ ꯆꯥꯅꯤꯡꯉꯤꯅ ꯑꯉꯥꯡꯕꯗꯨꯅ ꯍꯦꯟꯅ
ꯑꯉꯥꯡꯕꯁꯨ ꯂꯩꯌꯦ ꯌꯥꯝ ꯂꯩꯌꯦ
ꯑꯣ ꯑꯗꯨꯗꯤ ꯅꯣꯏ ꯁꯧꯒ꯭ꯔꯤ ꯁꯨ ꯂꯩꯗꯦ ꯑꯝꯇꯁꯨ
ꯎꯝ ꯂꯩꯇ꯭ꯔꯦ ꯂꯩꯗꯦ ꯂꯩꯗꯦ ꯎꯝ
ꯌꯨꯝ ꯚꯔꯥ ꯌꯥꯝ ꯂꯩꯕ꯭ꯔꯣ ꯃꯤꯁꯤꯡꯗꯣ
ꯎꯝ ꯌꯥꯝ ꯂꯩꯗ
ꯃꯤ ꯇꯔꯦꯠꯒꯨꯝꯕꯔꯥ ꯈꯪꯗꯦꯅꯦ ꯑꯩꯈꯣꯏ ꯑꯩꯈꯣꯏꯒꯤ ꯂꯣꯝꯗꯒꯤꯅꯦꯕ
ꯑꯣ ꯑꯗꯨꯗꯤ ꯅꯨꯡꯉꯥꯏꯌꯦꯅꯦ ꯅꯣꯏꯗꯤ
ꯃꯣꯏꯒꯤ ꯂꯩꯀꯥꯏꯗꯣ ꯑꯗꯣ ꯑꯩꯅ ꯃꯣꯏꯒꯤ ꯀꯣ ꯌꯨꯝꯒꯤ ꯃꯄꯨꯗꯨꯁꯨ ꯑꯩꯈꯣꯏꯒꯤ ꯂꯣꯟꯗꯣ ꯒ꯭ꯌꯥꯟ ꯇꯥꯕꯅꯦ ꯃꯥ
ꯍꯧꯖꯤꯛ ꯑꯩꯈꯣꯏ ꯑꯩꯈꯣꯏꯅ ꯍꯩꯕ ꯂꯣꯟꯗꯣ
ꯑꯥ ꯍꯨꯖꯤꯛ ꯑꯩꯈꯣꯏꯅ ꯍꯩꯕ ꯂꯣꯟꯖꯦ
ꯏꯁ ꯌꯥꯏꯅꯦ ꯑꯗꯨꯗꯤ ꯅꯨꯡꯉꯥꯏꯔꯝ
ꯎꯝ ꯎꯝ ꯑꯗꯨꯗ ꯃꯤ ꯌꯥꯝ ꯀꯨꯏꯅ ꯂꯩꯕ ꯃꯥꯜꯂꯦ ꯈꯣꯏꯒꯤ ꯂꯣꯝ ꯑꯩꯈꯣꯏ ꯔꯣꯝꯗꯒꯤ ꯂꯥꯛꯄꯁꯤꯡꯗꯣ ꯃꯥ ꯑꯗꯨꯝ ꯈꯪꯉꯤꯅꯦ
ꯀꯨꯏꯈ꯭ꯔꯕꯅꯤꯅ ꯌꯥꯝ ꯂꯥꯏꯅ ꯍꯥꯢ ꯍꯥꯏꯔꯝꯃꯅꯤ
ꯎꯝ ꯑꯁ ꯀꯩꯅꯣ ꯁꯧ ꯑꯁꯤꯅ ꯁꯧꯒ꯭ꯔꯤꯅꯦ ꯑꯁꯤꯅ ꯍꯪꯒꯥꯝꯅꯦ ꯍꯥꯢꯅ ꯂꯣꯢ ꯍꯥꯢꯕꯅꯦ ꯃꯥꯗꯣ
ꯇꯂꯦꯗ ꯍꯍꯩ